ꯇꯥꯔꯕ꯭ꯔꯣ ꯀꯃꯥꯏꯅ ꯇꯧꯒꯦ ꯇꯥꯗ꯭ꯔꯤꯕꯣ
ꯑꯧ ꯇꯥꯔꯦ ꯇꯥꯔꯦ ꯇꯥꯔꯦ
ꯑꯧ ꯇꯥꯔꯦ ꯇꯥꯔꯦ ꯇꯥꯔꯦ
ꯑꯩ ꯉꯁꯥꯏꯗꯣ ꯅꯪ ꯊꯦꯡꯅꯔꯝꯕꯗꯨꯀꯣ ꯀꯩꯅꯣ ꯇꯧꯋꯦ ꯑꯩꯗꯣ ꯑꯉꯥꯡ ꯇꯨꯏꯁꯟꯒꯤ ꯍꯜꯂꯛꯄꯒꯤ ꯑꯗꯨꯒꯤ ꯂꯧꯕ ꯆꯠ ꯆꯠꯄꯅꯦꯕ ꯑꯗꯣ ꯑꯩꯗꯣ ꯉꯁꯥꯏ ꯆꯠꯂꯝꯗꯥꯏꯗꯁꯨ ꯈꯤꯇꯪꯗꯤ ꯏꯁꯧꯗꯤ ꯂꯥꯡꯉꯦ ꯁꯣꯝꯗ ꯊꯕꯛꯇꯣ ꯍꯥꯏꯗꯤ ꯑꯩꯈꯣꯏ ꯗꯥꯁꯨ ꯊꯕꯛꯇꯣ ꯈꯔ ꯆꯤꯜꯂꯦꯕꯀꯣ ꯑꯗꯨꯅ ꯊꯕꯛꯇꯣ ꯃꯔꯥꯡ ꯃꯔꯥꯡ ꯇꯧ ꯀꯥꯟꯗ ꯑꯗꯩ ꯃꯥꯁꯨ ꯑꯉꯥꯡ ꯂꯧꯕ ꯑꯗꯨꯗꯣ ꯀꯥꯎꯔꯕ ꯑꯩꯁꯨ ꯁꯣꯝꯗ ꯉꯥꯏꯍꯥꯛꯇꯪ ꯂꯨꯖꯒꯦ ꯇꯧꯔꯤꯀꯥꯟꯗꯨꯗ ꯑꯉꯥꯡ ꯂꯧꯔꯨ ꯂꯥꯎ ꯑꯝꯨꯛ ꯍꯥꯏꯖꯤꯜꯂꯛꯑꯦꯕꯀꯣ ꯑꯗꯩꯗꯤ ꯉꯥꯛꯇꯪꯗꯣ ꯀꯣꯏꯆꯦꯟ ꯆꯦꯜꯂꯤꯉꯩꯗꯨꯅꯦꯕꯀꯣ ꯏꯁꯧꯗꯣ ꯂꯥꯡꯉꯦ ꯑꯗꯒꯤ ꯁꯣꯝ ꯅꯥꯀꯟꯗ ꯈꯤꯇꯪ ꯑꯣꯖꯥꯒ ꯑꯩꯈꯣꯏ ꯑꯣꯖꯥꯗꯣ ꯑꯗꯨꯒ ꯁꯥꯎꯅꯕꯁꯨ ꯈꯤꯇꯪ ꯂꯩꯕ ꯑꯗꯨꯒꯤ ꯏꯁꯧꯁꯦ ꯐꯤ ꯐꯤ ꯐꯤ ꯂꯥꯡ ꯂꯥꯛꯄꯅꯦ ꯒꯥꯔꯤ ꯊꯧꯅ ꯊꯧꯅ ꯑꯗꯨꯒ ꯑ ꯆꯠꯂꯒ ꯑꯉꯥꯡꯗꯨꯁꯨ ꯀꯀꯥ ꯀꯩꯗꯧꯔꯦ ꯉꯁꯤꯗꯤ ꯊꯦꯡꯉꯦ ꯀꯩꯗꯧꯔꯒꯦ ꯈꯣꯠꯂꯦꯅ ꯍꯥꯏꯕ ꯑꯩꯅ ꯑꯩꯗꯤ ꯅꯣꯏ ꯕꯕꯥꯅ ꯂꯧꯔ ꯂꯧꯗꯣꯏꯕꯣꯏ ꯈꯟꯗꯅ ꯈꯔ ꯊꯦꯡꯅ ꯀꯩꯅꯣ ꯇꯧꯔꯨꯔꯦ ꯑꯗꯨꯒ ꯅꯣꯏ ꯃꯃꯥꯅ ꯂꯧꯔꯨ ꯂꯥꯛꯑꯣ ꯍꯥꯏ ꯀꯥꯟꯗ ꯂꯧꯔꯕꯅꯦꯅ ꯍꯥꯏꯔꯦ ꯑꯗꯨꯏ ꯊꯣꯛꯂꯛꯄ ꯗꯅꯦꯕ ꯁꯨꯝ ꯋꯥꯈꯜꯗꯣ ꯇꯧꯅ ꯇꯧꯅ ꯁꯨꯝ ꯂꯥꯛꯀꯥꯟꯗ ꯅꯪ ꯈꯣꯟꯖꯦꯜ ꯁꯛ ꯀꯧꯔꯛꯄꯗꯨꯗ ꯑꯣ ꯅꯪꯁꯤ ꯑꯩ ꯑꯗꯨꯝ ꯈꯪꯉꯦꯕꯀꯣ ꯅꯪ ꯀꯧꯔꯀꯥꯟꯗ ꯑꯩ ꯃꯥ ꯑꯣꯏꯔꯝꯃꯅꯤꯁꯦ ꯑꯗꯣ ꯒꯣꯂꯥꯏꯗꯨꯗꯤ ꯎꯗꯤ ꯎꯍꯧꯗ꯭ꯔꯦꯕ ꯅꯪ ꯁꯤꯦ ꯊꯧꯈꯤꯕꯗꯣ ꯑꯗꯨ ꯈꯣꯟꯖꯦꯜꯗꯤ ꯇꯥ ꯍꯧꯕꯩꯅꯦꯕ ꯑꯗꯨꯏ ꯑꯩꯅꯦ ꯅꯪꯉꯣꯟꯗ ꯈꯨꯝꯃꯛꯏ ꯀꯤ ꯑꯗꯣꯅꯪ ꯇꯧꯔꯛꯄꯣ ꯀꯧꯔꯛꯄꯗꯣ ꯑꯗꯨꯀꯥꯟꯗ ꯑꯩꯁꯤ ꯇꯦꯟꯁꯟ ꯁꯨꯝ ꯀꯥꯔꯝꯕꯗꯨꯣ ꯄꯨꯔꯥ ꯃꯥꯡꯈ꯭ꯔꯦꯕ ꯇꯁꯦꯡꯅ ꯍꯥꯏꯔꯀꯥꯟꯗ ꯉꯍꯥꯛꯇꯪꯗ ꯁꯔꯄ꯭ꯔꯥꯏꯖ ꯇꯧꯕꯗꯨ ꯀꯣ ꯁꯔꯄ꯭ꯔꯥꯏꯖꯇ ꯑꯃꯨꯛꯇꯗ ꯂꯣꯏ ꯇꯦꯟꯁꯟ ꯃꯥꯡꯈ꯭ꯔꯦ ꯍꯥꯏꯗꯣ ꯇꯧꯔꯦ ꯑꯗꯣ ꯌꯥꯝꯗꯤ ꯐꯔꯦ ꯅꯪ ꯉꯁꯥꯏ ꯀꯧꯕꯤꯔꯛꯄ
ꯀꯧꯕꯤꯔꯛꯄꯗꯨ
ꯏꯁꯧ ꯂꯥꯡꯝꯕ ꯉꯥꯛꯇꯪ ꯀꯥꯎꯋꯦ ꯍꯥꯏꯇꯥꯔꯦ ꯑꯗꯨꯒ ꯑ ꯑꯗꯨꯃꯥꯏꯅ ꯇꯧꯋꯦ ꯑꯗꯨ ꯅꯪ ꯌꯥꯝ ꯊꯦꯡꯉꯦ ꯍꯜꯂꯛꯄꯗꯣ ꯀꯩꯅꯣ ꯄꯨꯡ ꯀꯌꯥ ꯇꯥꯒꯦ ꯅꯪ ꯉꯁꯥꯏ ꯍꯜꯂꯛꯄꯗꯨꯕꯣ
ꯍꯣꯏꯣꯏ ꯑꯗꯨꯅꯦ ꯅꯪꯗꯣ ꯁꯁꯨꯛ ꯁꯣꯛꯑꯒꯅꯦ ꯍꯥꯏꯕꯗꯤ ꯀꯩ ꯍꯥꯏꯅꯤ ꯈꯪꯗꯦ ꯑꯦꯁꯛ ꯏꯁꯥꯎ ꯏꯁꯥꯎꯗ ꯁꯥꯑꯣꯔꯒ ꯆꯠꯈꯤꯕꯗꯧꯅ ꯇꯧꯈꯤꯕ ꯍꯥꯏꯇꯥꯔꯦ ꯑꯗꯨꯒꯤ ꯑꯩꯗꯣ ꯑꯩꯗꯣ ꯈꯪꯀꯧ ꯀꯧꯊꯣꯛꯈ꯭ꯔꯒ ꯅꯪꯁꯦ ꯍꯥꯏꯕꯗꯤ ꯈꯨꯝꯗꯤ ꯈꯨꯝꯃꯛꯑꯦꯕ ꯀꯣꯟꯅꯕꯨꯗꯤ ꯑꯩꯅ ꯑꯦ ꯇꯥꯗ꯭ꯔ ꯃꯥꯜꯂꯦꯅ ꯍꯥꯟꯅ ꯈꯜꯂꯨꯕ ꯍꯥꯏ ꯇꯥꯔꯦ ꯒꯣꯂꯥꯏꯁꯨ ꯑꯣꯏꯕꯗꯨꯒꯤ ꯁꯨꯝ ꯀꯩꯅꯣ ꯇꯧ꯭ꯔ ꯃꯥꯜꯂꯦꯅ ꯑꯗꯣ ꯏꯁꯧ ꯂꯥꯡꯕꯗꯤ ꯃꯥꯟꯕ ꯑꯗꯨꯅꯦ ꯑꯗꯣ ꯍꯜꯂꯛꯄꯗꯣ ꯑꯩꯅ ꯁꯤꯗ ꯌꯧꯔꯛꯄ ꯗ ꯑꯗꯨꯝ ꯇꯔꯦꯠ ꯇꯥꯔꯕ ꯃꯥꯜꯂꯦ ꯍꯥꯏꯕꯗꯤ ꯃꯤꯅꯤꯠ ꯃꯉꯥꯃꯨꯛ ꯋꯥꯠꯂꯝꯈꯤꯗ꯭ꯔꯥ ꯒꯥꯔꯤꯅ ꯑꯃꯨꯛ ꯈꯥꯝꯃꯒ ꯐꯤꯔꯣꯟ ꯀꯩꯀ ꯍꯣꯡꯗꯣꯛꯀꯥꯟꯗꯗꯤ ꯑꯗꯨꯝ ꯇꯔꯦꯠ ꯍꯥꯏꯗ ꯇꯥꯈ꯭ꯔꯦꯕ ꯑꯗꯣ ꯑꯗꯨꯅꯤꯅ ꯑꯗꯨꯝ ꯍꯥꯏꯗꯤ ꯐꯔꯛꯇꯣ ꯇꯥꯕ ꯍꯥꯏꯗꯤ ꯑ ꯁꯨꯝ ꯂꯥꯛꯁꯤꯜꯂꯒ ꯂꯩꯈ꯭ꯔꯅꯤꯅ ꯑꯃꯨꯛ ꯇꯧꯔꯝꯗꯕꯁꯨ ꯑꯃꯣꯛ ꯅꯨꯡꯉꯥꯏꯇꯕ ꯑꯗꯒꯤ ꯑꯗꯨ ꯃꯣꯏꯗꯤ ꯇꯧꯍꯧꯔꯤꯕꯅꯦ ꯉꯁꯤꯗꯤ ꯑꯩ ꯑꯗꯨꯝ ꯍꯜꯂꯛꯑꯕꯅꯦ ꯇꯔꯨꯛ ꯃꯈꯥꯏ ꯗꯅꯦꯕꯥ ꯑꯩꯅ ꯊꯣꯛꯂꯛꯏꯗꯣ ꯍꯥꯏꯗꯤ ꯌꯥꯝ ꯀꯥ ꯍꯦꯟꯅ ꯊꯦꯛꯖꯤꯟꯂꯨꯔꯒꯁꯨ ꯃꯝꯕꯅꯤꯅꯅ ꯒꯥꯔꯤ ꯊꯧꯕꯗꯣ ꯅꯨꯡꯉꯥꯏꯇꯦꯕ ꯃꯩ ꯃꯉꯥꯜꯗꯨꯅꯦ ꯇꯤꯟ ꯑꯃꯨꯛ ꯆꯪꯒꯅꯤꯗꯣ ꯇꯤꯟ ꯁꯤꯅꯦ ꯃꯦꯟ ꯑꯣꯏꯅ ꯑꯗꯩꯩ ꯑꯁꯣꯝꯗꯒꯤ ꯊꯧꯔꯛꯄꯒꯤ ꯒꯥꯔꯤꯒꯤ ꯃꯩ ꯊꯥꯀꯠꯅꯕꯗꯣ ꯑꯗꯨꯒꯨꯝꯕꯒꯤ ꯁꯨꯝ ꯑꯣꯏꯕꯒꯤ ꯅꯨꯃꯤꯗꯥꯡꯗꯨꯗꯤ ꯌꯥꯝ ꯀꯟꯅ ꯊꯦꯡꯖꯤꯟꯉꯒꯗꯤ ꯅꯨꯡꯉꯥꯏꯇꯦꯕ ꯑꯗꯨꯒꯤ ꯑꯗꯨꯝ ꯑꯩ ꯂꯥꯛꯇꯤ ꯂꯥꯛꯑꯕꯅꯤ ꯃꯣꯏꯕꯨ ꯂꯩꯍꯧꯔꯤꯕꯅꯦ ꯂꯣꯏꯕꯨꯗꯤ ꯂꯣꯏꯁꯤꯟꯒꯦꯗꯤ ꯇꯧꯍꯧꯔꯕꯅꯦ ꯃꯣꯏꯁꯨ ꯑꯗꯨꯅꯦ ꯑꯗꯨ ꯅꯪ ꯉꯁꯤꯗꯤ ꯀꯩꯅꯣ ꯇꯧꯒꯦ ꯄꯨꯡ ꯀꯌꯥ ꯀꯌꯥꯗ ꯆꯠꯂꯒ ꯍꯜꯂꯛꯀꯦ ꯉꯁꯤꯗꯤ
ꯍꯣꯏ ꯑꯩꯒꯤꯕꯨꯗꯤ ꯉꯁꯥꯏ ꯉꯟꯇꯥ ꯉꯟꯇꯥꯅ ꯍꯥꯏꯁꯦ ꯄꯨꯡ ꯑꯗꯨꯝ ꯕꯥꯔꯣ ꯇꯥꯏꯗ ꯁꯦ ꯍꯜꯂꯛꯀꯥꯟꯗ ꯑꯗꯣ ꯅꯪꯒꯤꯗꯣ ꯀꯩꯅꯣ ꯇꯧꯋꯦ ꯌꯥꯝ ꯍꯥꯏꯗꯤ ꯃꯣꯏꯒꯤ ꯄꯦꯁꯦꯟ ꯂꯥꯛꯄ ꯃꯇꯝꯗꯨꯗꯤ ꯌꯥꯝ ꯊꯦꯡꯉꯦ ꯍꯥꯏꯕ ꯍꯥꯏꯕꯗꯤ ꯀꯩꯅꯣꯗ ꯑꯩꯈꯣꯏ ꯁꯨꯋꯥꯏꯗꯤ ꯂꯣꯏꯁꯤꯟꯕꯗꯤ ꯄꯨꯡ ꯃꯉꯥ ꯇꯔꯨꯛ ꯑꯗꯨꯋꯥꯏꯗ ꯂꯣꯏꯁꯤꯟꯅꯩꯗꯅꯀꯣ ꯊꯦꯡꯉꯁꯨ ꯊꯦꯡꯅ ꯑꯗꯨ ꯃꯣꯏꯗꯤ ꯄꯨꯡ ꯇꯔꯦꯠ ꯇꯥꯔꯀꯥꯟꯗ ꯃꯤ ꯀꯅꯥꯅ ꯌꯦꯡꯅꯒꯦ ꯍꯥꯏꯕꯅꯤꯗ ꯄꯨꯡ ꯇꯔꯦꯠꯇꯕꯨꯣ ꯅꯥꯏꯠꯥ ꯍꯣꯁꯄꯤꯇꯥꯜꯗ ꯅꯥꯏꯠ ꯗ꯭ꯌꯨꯇꯤ ꯇꯥꯔꯀꯥꯟꯗ ꯌꯦꯡꯅꯕꯩ ꯋꯥꯅꯤ ꯁꯤꯗꯗꯤ ꯀꯥꯏꯗꯒꯤ ꯑꯗꯣ ꯅꯣꯏꯁꯨ ꯅꯪꯁꯨ ꯂꯝ ꯂꯥꯞꯄꯅꯤꯅ ꯌꯥꯗꯦ ꯍꯥꯏꯕ ꯄꯣꯠꯇꯣ ꯑꯗꯒꯤ ꯅꯪ ꯅꯁꯨ ꯍꯥꯏꯕ ꯇꯤꯟ ꯃꯌꯥꯝ ꯄꯥꯏꯁꯤꯟꯕꯗꯣ ꯑꯗꯨꯁꯨ ꯅꯨꯡꯉꯥꯏꯇꯕꯅꯤ ꯅꯣꯡ ꯇꯥꯔꯦꯅ ꯈꯜꯂꯣ ꯊꯦꯡꯉꯗꯤ ꯅꯨꯡꯁꯨ ꯅꯨꯡꯉꯥꯏꯔꯣꯏ ꯑꯗꯨꯏ ꯃꯊꯛꯇ ꯃꯣꯏ ꯃꯌꯥꯏ ꯂꯝꯕꯤꯗꯨꯗꯤ ꯄꯨꯔꯥ ꯀꯩꯅꯣ ꯇꯧꯕꯅꯦ ꯂꯝꯕꯤꯁꯨ ꯈꯨꯕꯅꯤꯅ ꯑꯗꯨ ꯅꯨꯡꯉꯥꯏꯇꯕꯅꯦ ꯍꯧꯖꯤꯛꯀꯥꯟ ꯒꯥꯔꯤ ꯊꯧꯕ ꯍꯥꯏꯔꯦꯅ ꯂꯥꯏꯠꯁꯦ ꯑꯗꯨꯝ ꯃꯊꯛꯇ ꯊꯥꯜꯂ ꯊꯧꯔꯅꯤ ꯑꯗꯨꯝ ꯃꯤꯠꯇ ꯑꯗꯨꯝ ꯐꯨꯕꯅꯦ ꯅꯨꯡꯉꯥꯏꯇꯕꯅꯦꯕ ꯒꯥꯔꯤ ꯊꯧ
ꯑꯗꯨꯅ ꯈꯤꯇꯪ ꯈꯤꯇꯪ ꯉꯜꯍꯜꯂꯗꯤ ꯐꯗꯣꯏꯅꯤ ꯃꯣꯏꯗꯨꯁꯨ ꯑꯦꯛꯖꯦꯛ ꯇꯥꯏꯃꯤꯡ ꯑꯃ ꯈꯔ ꯊꯝꯃꯒ ꯀꯣ ꯑꯦ ꯁꯤꯐꯥꯎꯗꯤ ꯌꯦꯡꯅꯤ ꯍꯥꯏꯕ ꯑꯃ ꯊꯝ ꯇꯥꯔꯒꯗꯤ ꯑꯇꯩ ꯍꯥꯏꯗꯤ ꯄꯦꯁꯦꯟꯗꯨ ꯂꯥꯛꯇꯦꯗ ꯅ ꯑꯣꯏꯅ ꯀ꯭ꯂꯣꯁꯁꯨ ꯇꯧꯒ꯭ꯔꯒꯗꯤ ꯑꯗꯨꯅ
ꯑꯗꯨꯅ
ꯑꯃꯥꯏ ꯇꯧꯗꯧꯅꯦ ꯑꯩꯕꯨꯗꯤ ꯉꯁꯥꯏ ꯄꯨꯡ ꯀꯩꯅꯣꯗꯅꯦ ꯑ ꯉꯁꯥꯏ ꯑꯥꯗꯒꯤ ꯊꯣꯛꯂꯛꯄꯕꯨꯗꯤ ꯄꯨꯡ ꯇꯔꯥꯒ ꯃꯤꯅꯤꯠ ꯇꯔꯥꯃꯉꯥꯃꯨꯛ ꯆꯠꯂꯦꯕꯀꯣ ꯑꯗꯨꯒ ꯑꯩꯗꯤ ꯑꯃꯨꯛ ꯁꯥꯡ ꯂꯥꯛꯇꯣꯏꯅꯤꯗꯅꯀꯣ ꯕꯖꯥꯔꯗꯒꯤ ꯑꯃꯨꯛ ꯑꯥ ꯕꯁ ꯄꯥꯔꯀꯤꯡꯐꯥꯎꯕ ꯂꯥꯛꯇꯣꯏꯅꯤꯗꯅꯀꯣ ꯑꯗꯨꯅ ꯃꯤꯅꯤꯠ ꯇ꯭ꯔꯥꯡꯉꯥ ꯀꯨꯟꯗꯤ ꯑꯃꯨꯛ ꯆꯪꯉꯅꯤ ꯑꯗꯨꯗ ꯈꯣꯡ ꯆꯠꯄꯅꯤꯅ ꯑꯗꯤ ꯊꯧꯔꯥꯀꯥꯟꯗ ꯑꯗꯨꯝ ꯕꯥꯔꯣ ꯃꯈꯥꯏ ꯕꯥꯔꯣꯃ ꯈꯥꯏ ꯑꯃ ꯇꯥꯔꯦ ꯁꯤꯗ ꯑꯗꯩ ꯆꯥꯛ ꯆꯥ ꯇꯣꯜꯂꯀꯥꯟꯗ ꯑꯃ ꯃꯈꯥꯏ ꯑꯗꯨꯃꯥꯏꯅ ꯇꯥꯗꯣꯏꯅꯦꯕꯀꯣ ꯑꯩꯁꯦ ꯑꯗꯨꯅꯦ ꯇꯧꯔꯤꯁꯦ ꯍꯌꯦꯡꯗꯤ ꯋꯥꯛꯀꯤꯡ ꯆꯠꯂꯣꯏꯗꯕ꯭ꯔꯣ ꯀꯃꯥꯏꯅ ꯇꯧꯒꯦ ꯍꯧꯖꯤꯛꯀꯥꯟꯁꯤꯕꯣ
ꯍꯌꯦꯡꯁꯦ ꯉꯁꯤꯁꯨꯅꯦ ꯑꯗꯨꯅꯦ ꯋꯥꯛꯀꯤꯡꯁꯦ ꯆꯠꯁꯦꯅ ꯍꯥꯏꯅꯔꯒ ꯆꯠꯄꯨꯗꯤ ꯆꯠꯂꯦꯕꯀꯣ ꯉꯁꯤꯁꯦ ꯉꯁꯤꯅ ꯑꯃꯨꯛ ꯍꯧꯗꯣꯛꯄꯅꯦꯕ ꯑꯗꯨꯒꯁꯨ ꯌꯥꯝ ꯀꯟꯅ ꯀꯨꯏꯅ ꯑꯗꯒꯤ ꯑꯩꯈꯣꯏꯅ ꯆꯠꯄꯁꯤꯗꯤ ꯑꯥ ꯁꯣꯝꯒꯤ ꯀꯩꯅꯣ ꯑꯔꯥꯞꯄꯔꯣꯝꯗꯣ ꯑꯗꯣꯝꯗ ꯆꯠꯁꯦ ꯍꯥꯏꯅꯔꯝꯕꯅꯦꯕ ꯑꯗꯨꯅ ꯀꯃꯥꯏꯅ ꯇꯧꯒꯦꯅ ꯑꯃꯨꯛ ꯍꯥꯏꯕꯗꯤ ꯃꯣꯏ ꯑꯥꯗ ꯉꯁꯤꯁꯨ ꯑꯃꯨꯛ ꯂꯥꯛꯇꯕ ꯌꯥꯗꯦ ꯍꯥꯏꯔꯛꯑꯦꯅ ꯇꯧꯕꯗꯒꯤ ꯑꯗꯨꯝ ꯐꯔꯛ ꯇꯥꯅꯔꯅꯤ ꯌꯥꯝ ꯂꯥꯞꯄ ꯆꯠꯂꯔꯣꯏꯁꯦꯅ ꯍꯥꯏꯕꯗꯒꯤ ꯑꯃꯨꯛ ꯑꯗꯨꯝ ꯑꯩꯈꯣꯏꯁꯤꯒꯤ ꯑꯅꯛ ꯆꯠꯂꯦ ꯑꯗꯨꯒ ꯀꯨꯏꯅꯁꯨ ꯂꯩꯇ꯭ꯔꯦ ꯉꯁꯤꯗꯤ ꯑꯗꯨꯝ ꯌꯧꯕꯒ ꯉꯥꯛꯇꯪꯕꯨꯗꯤ ꯐꯝꯃꯛꯄ ꯃꯥꯜꯂꯦ ꯑꯗꯨ ꯐꯠ ꯑꯗꯨꯃꯥꯏ ꯇꯧꯔꯒ ꯑꯗꯨꯝ ꯂꯥꯛ ꯈ꯭ꯔꯦ ꯉꯁꯤꯗꯤ ꯍꯥꯏꯗꯤ ꯊꯕꯛ ꯑꯃꯨꯛ ꯆꯠꯇꯣꯢ ꯂꯩꯕꯅꯤꯅꯅ ꯀꯃꯥꯏ ꯇꯧꯋꯦ ꯑꯗꯨꯒ ꯉꯁꯥꯏꯒꯤ ꯂꯝꯕꯤꯒꯤ ꯃꯇꯥꯡꯗꯣ ꯍꯥꯏꯕꯗꯤ ꯍꯣꯏ ꯍꯧꯖꯤꯛꯄꯨꯗꯤ ꯂꯝꯕꯤ ꯁꯦꯝꯈꯤꯕꯒꯤ ꯈꯤꯇꯪ ꯐꯕ ꯋꯥꯅꯦꯕ ꯂꯝꯕꯤ ꯁꯦꯝꯃꯝꯗ꯭ꯔꯕꯗꯤ ꯑꯩ ꯃꯝꯗ꯭ꯔꯤꯉꯩꯗ ꯑꯗꯨꯝ ꯍꯜꯂꯛꯀꯅꯦ ꯍꯥꯏꯕꯗꯤ ꯑꯗꯨꯛꯀꯤ ꯃꯇꯤꯛ ꯅꯨꯡꯉꯥꯏꯇꯕꯤꯅꯦꯕ ꯑꯁꯤꯒꯤ ꯂꯝꯕꯤ ꯃꯇꯦꯛꯁꯦ ꯑꯗꯣ ꯍꯧꯖꯤꯛꯄꯨꯗꯤ ꯂꯝꯕꯤ ꯁꯦꯝꯕꯅꯤꯅ ꯈꯤꯇꯪꯕꯨꯗꯤ ꯐꯔꯦ ꯒꯥꯔꯤꯕꯨꯗꯤ ꯍꯣꯏ ꯂꯝꯕꯤ ꯅꯨꯡꯉꯥꯏꯕꯩ ꯑꯗꯨꯝ ꯊꯧꯅꯔꯦꯀꯣ ꯑꯗꯨꯒ ꯂꯥꯏꯠꯁꯤꯁꯨ ꯑꯗꯨꯝ ꯑꯥ ꯈꯔꯕꯨꯗꯤ ꯑꯗꯨꯝ ꯗꯥꯎꯟ ꯊꯥꯍꯜꯂꯛꯄꯁꯨ ꯌꯥꯎꯋꯦ ꯑꯗꯒꯤ ꯍꯜꯂꯛꯄꯒꯤ ꯇꯥꯏꯃꯤꯡꯁꯦ ꯑꯁꯣꯝ ꯅꯥꯀꯟꯗꯒꯤ ꯂꯥꯛ ꯑꯗꯨꯑꯣꯢꯕ ꯑꯗꯨꯎꯝꯕ ꯑꯃꯁꯨꯡ ꯇꯥꯏꯃꯤꯡꯇꯣ ꯑꯣꯏꯌꯦꯕ ꯑꯁꯦ ꯑꯩꯅꯥ ꯍꯧꯖꯤꯛ ꯍꯜꯂꯛꯄ ꯇꯥꯏꯃꯤꯡꯁꯦ ꯑꯗꯨꯅ ꯁꯣꯝ ꯑꯩꯒꯤ ꯁꯥꯏꯠ ꯂꯣꯝꯗꯒꯤ ꯊꯧꯕꯁꯤꯅ ꯃꯤꯁꯦ ꯏꯇꯥꯛ ꯇꯥꯛꯄꯗꯣ ꯍꯦꯛꯇ ꯑꯗꯩ ꯑꯁꯣꯝ ꯅꯥꯀꯟꯗꯒꯤ ꯑꯥ ꯑꯩ ꯃꯃꯥꯡꯂꯣꯝꯗꯒꯤ ꯂꯥꯛꯄꯁꯤꯅ ꯍꯦꯛꯇ ꯌꯥꯝꯕꯗꯣ ꯑꯗꯨꯃꯥꯏꯅ ꯇꯧꯕꯒꯤ ꯑꯩꯈꯣꯏꯒꯤ ꯂꯥꯏꯠꯁꯦ ꯃꯣꯏꯅ ꯍꯦꯟꯅ ꯐꯨꯖꯟꯕꯤꯗꯣ ꯑꯗꯨꯝ ꯍꯦꯛꯇ ꯇꯧꯋꯦꯕ ꯑꯗꯨꯒꯤꯅꯦ ꯂꯥꯏꯠꯇꯨ ꯈꯤꯇꯪꯅꯨꯡꯉꯥꯏꯇꯦ ꯑꯗꯨ ꯅꯣꯡ ꯇꯥ ꯀꯥꯟꯗꯅꯕ ꯨꯗꯤ ꯍꯦꯟꯅ ꯑꯃꯨꯛ ꯅꯨꯡꯉꯥꯏꯇ꯭ꯔꯦꯅꯦ ꯅꯨꯡꯉꯥꯏꯇꯕꯗꯤ ꯑꯗꯨꯅ ꯑꯩꯁꯨ ꯁꯨꯨꯝ ꯉꯟꯅ ꯑꯗꯨꯝ ꯍꯜꯂꯛꯂꯅꯕꯗꯤ ꯇꯧꯗꯤ ꯇꯧꯕꯅꯦ ꯑꯗꯨꯒ ꯁꯨꯝ ꯁꯤꯏꯠ ꯀꯤ ꯂꯣꯏꯁꯤꯟꯕ ꯌꯥꯒꯤꯗꯕ ꯇꯥꯏꯃꯤꯡꯁꯨ ꯑꯗꯨꯝ ꯍꯦꯛ ꯌꯥꯎꯕꯗꯣ ꯑꯗꯨꯃꯥꯏꯅ ꯇꯧꯕ ꯍꯥꯏꯇꯥꯔꯦ ꯑꯗꯒꯤ ꯃꯨꯛ ꯑꯥ ꯍꯦꯛ ꯂꯣꯏꯕꯒ ꯅꯛ ꯄꯣꯏꯗꯤ ꯐꯕꯀꯣ ꯂꯥꯞꯄꯒꯤꯁꯨ ꯁꯤꯌꯧꯔꯀꯥꯟꯗ ꯑꯃꯨꯛ ꯊꯦꯡꯉꯤꯅꯦꯕ ꯑꯥꯗꯗꯤ ꯑꯗꯨꯝ ꯇꯔꯨꯛ ꯃꯈꯥꯏꯗ ꯑꯣꯏꯔꯝꯃꯦ ꯇꯔꯨꯛ ꯃꯈꯥꯏ ꯑꯣꯏꯔꯗꯤ ꯃꯝꯕꯗ ꯉꯥꯏꯕꯒꯨꯝꯕ ꯇꯟ ꯉꯥꯏꯔꯤꯅꯦꯕ ꯂꯝꯗꯣ ꯂꯥꯞꯈꯤꯕꯒꯤ ꯑꯃꯨꯛ ꯁꯤꯌꯧꯔꯀꯥꯟꯗ ꯑꯗꯨꯝ ꯄꯨꯡꯃꯝꯃꯝꯈꯤꯕꯒꯤ ꯋꯥꯅꯦꯕ ꯑꯗꯨꯃꯥꯏꯅ ꯇꯧꯋꯤ ꯑꯗꯣ ꯍꯣꯏ ꯉꯟꯅ ꯂꯥꯛꯄ ꯃꯇꯝꯁꯨ ꯌꯥꯎ ꯗꯨꯕꯨ ꯌꯥꯎꯋꯤ ꯑꯗꯣ ꯑꯅꯝꯕꯅ ꯍꯣꯏ ꯁꯨꯃꯥꯏꯅ ꯑꯗꯨꯝ ꯇꯥꯕꯁꯤꯁꯨ ꯈꯔ ꯑꯗꯨꯝ ꯇꯣꯏꯗꯤ ꯇꯣꯏꯌꯦ ꯃꯣꯏꯗꯣ ꯁꯨꯃꯥꯏꯅ ꯇꯧꯕꯅꯦꯕ ꯃꯉꯥꯗ ꯂꯣꯟꯅꯤ ꯍꯥꯏꯔꯁꯨ ꯃꯉꯥ ꯇꯥꯗꯣꯏ ꯃꯤꯅꯤꯠ ꯇꯔꯥ ꯑꯗꯒꯤ ꯇꯔꯥꯃꯉꯥ ꯋꯥꯠꯂꯤꯉꯩꯁꯤꯗ ꯄꯦꯁꯦꯟ ꯑꯃꯅꯤ ꯂꯥꯛꯁꯤꯜꯂꯛꯑꯅꯤ ꯑꯗꯨꯒꯤ ꯑꯗꯨ ꯌꯦꯡꯉꯤꯀꯥꯟꯗ ꯑꯃꯨꯛ ꯁꯠ ꯁꯠ ꯁꯠ ꯂꯣꯏꯁꯤꯟꯕ ꯁꯦ ꯌꯥꯗꯦꯕ ꯊꯕꯛꯁꯦ ꯌꯥꯝꯗ꯭ꯔꯕꯤꯗ ꯑꯗꯨꯝ ꯄꯨꯡꯈꯥꯏꯒ ꯍꯥꯏꯕꯁꯤꯗꯤ ꯌꯥꯝ ꯌꯥꯝꯃꯟꯗ꯭ꯔꯕꯅꯤꯀꯣ ꯄꯨꯡ ꯑꯃꯒꯤ ꯆꯥꯡꯁꯤꯗ ꯑꯗꯨꯝ ꯆꯪꯉꯦ ꯃꯤ ꯑꯃ ꯇꯧꯕꯑꯣ ꯍꯣꯠꯅꯕꯗ꯫ ꯃꯆꯥ ꯑꯣꯏꯒꯦꯔꯥ ꯑꯆꯧꯕ ꯑꯣꯏꯒꯦꯔꯥ ꯑꯗꯨꯝ ꯑꯃ ꯑꯃ ꯇꯧꯔꯤꯀꯥꯟꯗ ꯑꯃ꯫ ꯄꯨꯡ ꯑꯃ ꯃꯈꯥꯏ ꯁꯤ ꯆꯥꯡꯁꯦ ꯑꯗꯨꯝ ꯆꯪꯉꯦꯕ ꯃꯤ ꯑꯃ ꯇꯧꯅꯕ ꯍꯣꯠꯅ ꯕꯗꯥ ꯑꯗꯨꯅ ꯌꯥꯝ ꯑꯩ ꯍꯥꯏꯗꯤ ꯌꯥꯝ ꯖꯁ ꯌꯦꯡꯕ ꯈꯛꯇꯪ ꯑꯣꯏꯔꯒ ꯍꯤꯗꯥꯛ ꯄꯤꯔꯥ ꯊꯥꯗꯣꯛꯈꯤꯕ ꯑꯣꯏꯔꯒꯗꯤ ꯊꯨꯗꯧꯕ ꯑꯈꯣꯏꯒꯤꯗꯤ ꯑꯃꯨꯛ ꯀꯩꯅꯣꯁꯨ ꯌꯥꯎꯔꯛꯄꯅꯤꯅꯅꯦ ꯈꯤꯇꯪ ꯃꯇꯝꯗꯨ ꯆꯪꯕ ꯑꯗꯨꯃꯥꯏ ꯇꯧꯕꯒꯤꯅꯦꯕ ꯑꯗꯨ ꯅꯪ ꯉꯁꯥꯏꯒꯤ ꯑꯥꯗꯒꯤ ꯑꯥ꯫ ꯄꯥꯔꯀꯤꯡ ꯍꯥꯏꯗꯤ ꯅꯪꯅ꯫ ꯇꯧꯕ ꯃꯐꯝꯗꯒꯤ ꯄꯥꯔꯀꯤꯡ ꯐꯧ ꯂꯥꯛꯄꯗꯣ ꯈꯣꯡꯅ ꯑꯗꯨꯝ ꯂꯥꯛꯄ꯭ꯔꯥ ꯅꯠꯇ꯭ꯔꯒ ꯑꯣꯇꯣꯒꯨꯝꯕ ꯇꯣꯡꯉꯛ꯫ ꯄ꯭ꯔ ꯀꯃꯥꯏ ꯀꯃꯥꯏꯅ ꯇꯧꯒꯦ ꯑꯗꯨꯕꯨ꯫
ꯑꯣꯛꯇꯣꯒꯨꯝꯕꯁꯦ ꯆꯦꯟꯗꯤ ꯆꯦꯜꯂꯦꯕ ꯃꯇꯦꯛ ꯈꯤꯇꯪ ꯑꯗꯣ ꯃꯇꯦꯛ ꯈꯤꯇꯪ ꯆꯠꯄꯗꯨꯗꯅꯦ ꯕꯖꯥꯔꯗꯒꯤꯅ ꯀꯩꯅꯣꯐꯥꯎ ꯕꯁ ꯄꯥꯔꯀꯤꯡꯐꯥꯎ ꯆꯠꯄꯗ ꯂꯨꯄꯥ ꯀꯨꯟ ꯂꯧꯅꯤꯌꯦ ꯑꯗꯨꯗꯗꯤ ꯑꯩꯁꯨ ꯁꯥꯎꯅꯤꯡꯉꯦꯗꯣ꯫ ꯍꯥꯟꯅꯗꯤ ꯂꯨꯄꯥ ꯇꯥꯔꯥ ꯇꯥꯔꯗ ꯄꯤꯔꯝꯃꯦꯕꯀꯣ ꯅꯝꯐꯨ ꯁꯥꯐꯨꯗ ꯉꯥꯡꯅꯔꯒ ꯑꯗꯨꯁꯨ ꯂꯥꯎ ꯈꯣꯡꯅꯔꯒ꯫ ꯑꯁ ꯑꯗꯨꯅ ꯑꯥ ꯂꯨꯄꯥ ꯀꯨꯟꯗꯤ ꯁꯨꯄꯤ ꯄꯤꯔꯣꯏꯅ ꯄꯤꯗꯕꯅꯦ ꯑꯩꯁꯦ ꯑꯗꯨꯏ ꯅꯨꯃꯤꯠꯇꯒꯤ ꯇꯣꯡꯉꯔꯣꯏꯅ ꯇꯣꯡꯗ꯭ꯔꯦ ꯑꯗꯨꯒ ꯑꯥ ꯑꯅꯤꯔꯛ ꯁꯨꯕ ꯅꯨꯃꯤꯠꯅꯦ ꯑꯗꯨꯏ ꯅꯨꯃꯤꯠꯇꯨꯅ꯫ ꯑꯍꯥꯟꯕꯩꯁꯨ ꯄꯤꯗꯦꯕꯀꯣ ꯑꯗꯣ ꯑꯀꯣꯟꯕꯩꯗꯨꯁꯨ ꯈꯔ ꯀꯟꯅ ꯍꯥꯏꯔꯛꯄ ꯍꯥꯏꯇꯥꯔꯦꯀꯣ ꯑꯥ ꯍꯧꯖꯤꯛꯐꯥꯎꯗꯤ ꯂꯣꯏ ꯄꯤꯅꯔꯕꯅꯦ ꯈꯣꯠꯅꯔꯕꯅꯦ꯫ ꯍꯥꯏ ꯑꯗꯨꯑꯣꯢꯁꯨ ꯂꯝꯕꯤꯗꯨ ꯈꯤꯇꯪ ꯁꯥꯡꯕ ꯑꯣꯏꯔꯗꯤ ꯑꯗꯨꯑꯣꯏꯗꯤ ꯈꯤꯇꯪ ꯄꯤꯕ ꯌꯥꯕ ꯑꯩꯁꯨ ꯈꯪꯗꯕ ꯅꯠꯇꯦ ꯍꯥꯏꯕ ꯑꯗꯨ ꯈꯤꯇꯪ ꯃꯇꯦꯛ ꯈꯤꯇꯪꯗꯨꯗ ꯑꯩꯁꯨ ꯄꯤꯔꯔꯣꯏꯅ ꯄꯤꯗꯕꯩꯅꯦꯕ ꯑꯗꯨꯁꯨ ꯑꯃꯨꯛ ꯀꯩꯅꯣ ꯇꯧꯋꯦꯕ ꯑꯥ ꯈꯣꯡꯅ ꯆꯠꯄ ꯌꯥꯕ ꯂꯝꯕꯤꯗꯣ ꯃꯣꯏꯗꯤ ꯅꯥꯂꯤ ꯀꯩꯀꯩ ꯁꯦꯝꯕꯒꯤ ꯑꯃꯨꯛ ꯐꯥꯎꯕ ꯈꯣꯠꯄꯗꯨ ꯑꯩꯅ ꯅꯨꯡꯉꯥꯏꯇꯕ ꯍꯥꯏꯇꯥꯔꯦ ꯅꯣꯡ ꯇꯥꯔꯀꯥꯟꯗꯗꯤ ꯑꯃꯨꯛ ꯑꯗꯨꯒꯤꯅꯦꯕ ꯑꯩꯅ ꯊꯑꯣꯏꯅ ꯑꯩꯅ ꯑꯣꯇꯣꯗ ꯆꯠꯄꯗꯣ꫰ꯑꯗꯨ ꯅꯨꯃꯤꯠꯇꯣ꯫ ꯑꯗꯨꯏ ꯑꯗꯨꯗꯩꯗꯤ ꯑꯃꯨꯛ ꯆꯠꯈꯤꯗ꯭ꯔꯦ ꯑꯗꯨꯝ ꯅꯥꯂꯤ ꯁꯦꯡꯒꯦꯔꯥ ꯁꯦꯡꯉꯣꯏꯔ ꯑꯗꯨꯝ ꯆꯠꯂꯦ ꯑꯗꯨꯝ ꯆꯠꯂꯦꯕꯀꯣ ꯑꯗꯨꯒ ꯀꯩꯅꯣ ꯇꯧꯋꯦ ꯑꯥ ꯑꯗꯨꯃꯥꯏꯅ ꯇꯧꯋꯦ ꯑꯗꯨ ꯑꯗꯨꯝ ꯈꯔꯗꯤ ꯍꯧꯖꯤꯛ ꯖꯤꯛꯇꯤ ꯑꯗꯨꯝ ꯈꯨꯠꯂꯣꯏꯔꯦꯗ ꯍꯥꯏꯗꯤ ꯌꯥꯝ ꯋꯥꯕ ꯅꯨꯃꯤꯠꯇꯗꯤꯅꯦ ꯑꯣꯛꯇꯣ ꯇꯧꯅꯤꯡꯉꯦ ꯇꯁꯦꯡꯅ ꯍꯥꯏꯔ꯫ ꯀꯥꯟꯗ ꯌꯥꯝ ꯋꯥꯔꯛ ꯀꯥꯟꯗ ꯀ꯭ꯂꯥꯁ ꯑꯅꯤ ꯆꯠꯂꯨꯕꯅꯦ ꯍꯜꯂꯛ ꯀꯥꯟꯗꯨꯗ ꯋꯥꯏꯗꯅꯀꯣ ꯑꯗꯨꯅ ꯈꯤꯇꯪ ꯍꯥꯏꯗꯤ ꯅꯨꯡꯁꯥ ꯁꯥꯗ꯭ꯔꯕꯨꯗꯤ ꯐꯩꯀꯣ ꯑꯅꯝꯕꯅ ꯅꯨꯡꯁꯥ ꯁꯥꯔꯒꯗꯤꯅꯦꯕ ꯍꯦꯟꯅ ꯋꯥꯕ ꯍꯦꯜꯂꯦꯕ ꯑꯗꯨꯒ ꯅꯨꯡꯁꯥ ꯁ ꯥꯁꯥꯗ꯭ꯔꯕꯨꯗꯤ ꯑꯗꯨꯝ ꯆꯠꯂꯦ ꯆꯠꯂꯒ ꯑꯗꯨꯝ ꯕꯁ ꯄꯥꯀꯤꯡꯐꯥꯎ ꯆꯠꯂꯦ ꯑꯗꯣ ꯅꯣꯏꯒꯤ ꯑꯃ ꯉꯁꯥꯏ ꯍꯥꯏꯕꯗꯣ꯫ ꯅꯣꯏꯒꯤꯗꯣ꯫ ꯑ ꯑꯩꯈꯣꯏ ꯁ꯭ꯋꯥꯏꯗꯅ ꯑꯃꯨꯛ ꯄꯨꯡ ꯁꯤꯐꯥꯎ ꯍꯦꯡꯈ꯭ꯔꯒꯗꯤ ꯌꯦꯡꯅꯗꯦꯗꯅꯀꯣ ꯍꯥꯏꯗꯤ ꯁꯤꯃ꯫ ꯇꯥꯏꯃꯤꯡ ꯑꯃ ꯍꯌꯦꯡ ꯂꯥꯛꯑꯣ ꯍꯥꯏꯕꯥ ꯋꯥ ꯍꯥꯏꯕꯤꯒꯦꯔꯥ ꯑꯗꯨꯃꯥꯏꯅ ꯇꯧꯅꯩꯗꯅꯀꯣ ꯅꯣꯏꯒꯤ ꯑꯁꯣꯝꯗꯒꯤꯗꯨꯗꯤ ꯃꯤꯕꯨꯗꯤ ꯄꯦꯁꯦꯟꯕꯨꯗꯤ ꯌꯥꯝꯅ ꯀꯩꯅꯣ ꯇꯧꯗꯕꯒꯤ ꯑꯗꯨꯝ ꯂꯥꯛꯅꯕꯕꯨꯗꯤ ꯑꯣꯏꯕꯒꯤ ꯑꯗꯨꯃꯥꯏꯅ ꯇꯧꯔꯤꯅꯤꯀꯣ ꯇꯧꯕꯕꯨꯗꯤ ꯑꯗꯣ ꯍꯥꯏꯗꯤ ꯈꯨꯟ ꯃꯆꯥꯁꯨ ꯑꯣꯏꯔꯦꯗꯅꯀꯣ ꯑꯗꯣ ꯑꯣꯏꯕꯒꯤ ꯎꯝ ꯑꯣꯏꯔꯝꯕꯁꯨ ꯌꯥꯏ ꯑꯗꯨꯒ ꯍꯣꯏ ꯄꯦꯁꯦꯟ ꯑꯃ ꯌꯦꯡꯕꯗ ꯑꯗꯨꯝ ꯆꯪꯉꯤꯁꯦ ꯍꯥꯏ ꯑꯗꯨꯃꯥꯏ ꯆꯪꯉꯤꯗꯣ ꯐꯗꯤ ꯐꯩ ꯀꯩꯒꯤꯅꯣ ꯍꯥꯏ ꯇꯥꯔꯗꯤ ꯐꯖꯅ ꯃꯨꯟꯅ ꯌꯦ ꯌꯦꯡꯉꯧꯔꯤꯗꯣꯀꯣ ꯍꯥꯏꯗꯤ ꯁꯔꯀꯥꯔꯒꯤꯗꯨꯅ ꯑꯃꯨꯛ ꯆꯠꯂꯨꯀꯥꯟꯗ ꯍꯥꯏꯐꯦꯠꯇꯪ ꯌꯦꯡꯉꯅꯤ ꯌꯦꯡꯉꯀꯥꯟꯗ ꯁꯤꯁꯤ ꯆꯥꯔꯣ ꯍꯥꯏꯔꯒ ꯑꯗꯨꯝ ꯊꯥꯗꯣꯛꯂꯛꯑꯅꯤ ꯅꯠꯇ꯭ꯔꯥ ꯐꯖꯅ ꯑꯦꯛꯖꯥꯃꯤꯟ ꯇꯧꯕꯤꯗꯦꯕ ꯃꯤꯗꯣ꯫ ꯑꯗꯨ ꯅꯣꯏ ꯁꯨꯃꯥꯏꯅ ꯀꯨꯞꯊꯅ ꯌꯦꯡꯉꯤꯗꯨꯕꯨꯗꯤ ꯐꯩꯀꯣ ꯄ꯭ꯔꯥꯏꯚꯦꯠꯁꯨ ꯑꯣꯏꯕꯅꯤꯅ ꯑꯗꯨꯃꯥꯏꯅ ꯇꯧꯋꯦ꯫
ꯃꯥ
ꯑꯗꯣ ꯈꯪꯗꯦ ꯇꯧꯔꯤꯁꯦ ꯑꯥ
ꯍꯣ ꯑꯗꯨꯅꯦ ꯑꯗꯨꯝ ꯍꯥꯏꯕꯗꯤꯅꯦ꯫ ꯍꯥꯏꯗꯤ ꯃꯝ ꯃꯁꯥꯒꯤ ꯂꯝꯒꯤꯁꯨ ꯑꯣꯏꯕꯅꯤꯅ ꯉꯁꯥꯏꯒꯤ ꯑꯥ ꯌꯥꯝ ꯀꯟꯅ ꯈꯪꯅꯗꯕ ꯃꯤꯃꯛꯁꯨ ꯑꯃꯨꯛ ꯑꯣꯏꯗꯕ ꯑꯗꯩ ꯈꯪꯗ ꯈꯪꯅꯔꯕ꯭ꯔꯁꯨ ꯅꯠꯇ꯭ꯔꯒꯁꯨ ꯑꯗꯨꯝ ꯂꯩꯗꯅꯀꯣ꯫ ꯀꯣꯂꯨꯞ ꯑꯝꯗꯒꯤ ꯑꯦ ꯁ꯭ꯋꯥꯏꯗꯩꯩꯅꯤ ꯅꯣꯏ ꯅꯅꯦꯒ ꯇꯤꯟꯅꯕꯅꯤ ꯅꯠꯇ꯭ꯔꯒ ꯅꯣꯏ ꯃꯥꯝꯃꯒꯤ ꯅꯨꯄꯤꯗꯨꯒꯤ ꯃꯅꯥꯎꯅꯨꯄꯤꯅꯤ ꯍꯥꯏꯕ ꯈꯪꯗꯦ ꯑꯗꯨꯃꯥꯏꯅ ꯌꯥꯝ ꯇꯧꯋꯦꯕ ꯃ ꯀꯩꯅꯣꯁꯦ ꯍꯥꯏꯗꯤ ꯑꯅꯝꯕꯅ ꯍꯥꯏꯇꯥꯔꯦ ꯁꯨꯝ ꯈꯨꯟ ꯃꯁꯦꯜꯗꯨ ꯑꯣꯏꯔꯕꯅꯤꯅ ꯑꯗꯨꯅ ꯍꯦꯛ ꯍ‌ꯦꯛꯇꯣꯛꯀ‌ꯦꯁꯨ ꯑꯃꯨꯛ ꯐꯔꯛ ꯇꯥꯕ ꯑꯗꯒꯤ ꯑꯥ ꯉꯁꯥꯏꯒꯤ ꯍꯥꯏꯗꯤ ꯀꯨꯏꯅ ꯆꯪꯉꯣꯏꯗꯕ ꯃꯥꯜꯂꯒ꯫ ꯁꯨꯝ ꯍꯧꯖꯤꯜꯂꯨꯔꯒ ꯌꯥꯗꯕ ꯇꯥꯏꯃꯤꯡ ꯑꯣꯏꯕꯗꯒꯤ ꯑꯃꯨꯛ ꯀꯨꯏꯅ ꯍꯦꯟꯅ ꯆꯪꯊꯣꯛꯈꯤꯕ꯫ ꯑꯗꯨꯃꯥꯏꯅ ꯑꯪꯀꯗꯤ ꯍꯣꯠꯇꯤ ꯍꯣꯠꯂꯤꯅꯦꯕ ꯍꯥꯏꯕꯗꯤ ꯌꯥꯝ ꯀꯨꯏꯔꯒꯗꯤ ꯅꯨꯡꯉꯥꯏꯇꯦ ꯑꯗꯨꯝ ꯃꯁꯥꯗꯁꯨ ꯅꯨꯡꯉꯥꯏꯇ꯭ꯔꯤꯦꯅꯦꯕ꯫ ꯑꯗꯨꯒꯤ ꯑꯗꯨꯃꯥꯏꯅ ꯍꯣꯠꯂꯒꯁꯨ ꯉꯁꯥꯏ ꯑꯩ ꯍꯥꯏꯗꯣ ꯑ ꯑꯃ ꯇꯧꯔꯤꯀꯥꯏꯅ ꯑꯃ ꯂꯥꯛꯁꯤꯜꯂꯛꯑꯃꯤꯅ ꯍꯥ ꯑꯔꯤꯕ ꯑꯃꯨꯛ ꯑꯣꯏꯔꯒꯗꯤ ꯑꯅꯧꯕ ꯑꯣꯏꯔ ꯑꯗꯨꯝ ꯑꯦꯡ ꯉꯁꯤꯗꯤ ꯁꯨꯃꯥꯏꯅꯗꯪ ꯌꯦꯡꯉꯒ ꯍꯌꯦꯡꯗꯒꯤ ꯁꯨꯃꯥꯏꯅ ꯐꯖꯅ ꯇꯧꯔꯦꯁꯤ ꯍꯥꯏꯗꫭꯕ꯫ ꯑꯔꯤꯕ ꯃꯈꯩꯁꯤꯅ ꯍꯦꯟꯅ ꯒ꯭ꯌꯥꯟ ꯇꯥꯗꯦꯕ ꯃꯣꯏꯒꯤ ꯃꯣꯏꯒꯤ ꯌꯥꯝ ꯒ꯭ꯌꯥꯟ ꯇꯥꯗꯕ ꯍꯥꯏꯔꯗꯤꯅꯦ ꯄꯨꯡ ꯑꯗꯨꯝ ꯍꯪꯗꯣꯏꯅꯤꯀꯣ ꯃꯁꯥꯅ ꯑꯗꯨꯝ ꯍꯪꯉꯝꯅꯤ꯫ ꯈꯤꯇꯪ ꯀꯨꯏꯅ ꯉꯥꯏꯔꯛ ꯑꯗꯩꯗꯤ ꯍꯥꯏꯗꯤ ꯊꯦꯡꯖꯤꯜꯂꯛꯑꯝꯅꯤꯅ ꯃꯝꯃꯝꯅꯤꯅ ꯃꯣꯏꯁꯨ ꯍꯪꯗꯤ ꯍꯪꯉꯛꯀꯅꯦꯕ꯫ ꯑꯗꯨꯏꯁꯨ ꯄꯨꯡ ꯀꯌꯥꯚꯧ ꯍꯥꯡꯗꯣꯏꯅꯣ ꯑꯗꯨ ꯃꯉꯥꯗ ꯂꯣꯜꯂꯦ ꯍꯥꯏꯔꯁꯦ ꯈꯜꯂꯁꯦꯕꯀꯣ ꯃꯥ ꯃꯊꯪꯁꯨ ꯆꯞ ꯃꯥꯟꯅꯅ ꯑꯗꯨꯝ ꯃꯉꯥ ꯇꯥꯗꯧ ꯃꯤꯅꯤꯠ ꯃꯉꯥ ꯇꯥꯔꯥ ꯋꯥꯠꯂꯤ ꯒꯥꯟꯗ ꯑꯗꯨꯝ ꯂꯛꯀꯅ‌ꯦꯕ ꯃꯣꯏ ꯋꯥꯈꯟꯗ ꯑꯩ ꯍꯥꯏꯕꯗꯤ ꯑꯦ ꯃꯤꯅꯤꯠ ꯃꯉꯥ ꯇꯥꯔꯥ ꯗ ꯂꯣꯏꯁꯤꯟꯕ ꯌꯥꯗꯧꯕ ꯊꯕꯛ ꯑꯝꯁꯨ ꯑꯝꯇ ꯌꯥꯎꯗꯦ ꯇꯧꯔꯒꯁꯨ ꯑꯗꯨꯝ ꯌꯦꯡꯉꯝꯃꯤꯅꯤ ꯑꯃꯨꯛ ꯃꯣꯏ ꯑꯃꯨꯛꯃꯨꯛ ꯇꯧꯕꯗ ꯑꯗꯨꯝ ꯄꯨꯡ ꯑꯃ ꯍꯥꯏ ꯑꯗꯨꯝ ꯆꯪꯉꯤꯅꯦ꯫ ꯈꯪꯉꯤꯅꯦ ꯍꯥꯏꯕ ꯑꯗꯨ ꯍꯣꯠꯂꯒ ꯂꯥꯛꯇꯧꯅꯦꯕ ꯑꯈꯣꯏꯅ ꯃꯉꯥꯗ ꯂꯣꯜꯂꯅꯤ ꯍꯥꯏꯅ ꯃꯣꯏꯗꯤ ꯃꯉꯥ ꯇꯥꯗ ꯃꯤꯅꯤꯠ ꯃꯉꯥ ꯂꯥꯛꯑꯦ꯫ ꯋꯥꯠꯂꯤꯉꯩꯗ ꯂꯥꯛꯑꯦꯕ ꯑꯗꯨꯃꯥꯏꯅ ꯇꯧꯋꯦꯕ ꯃꯉꯥꯗ ꯂꯣꯟꯅꯤ ꯍꯥꯏꯗꯤ ꯃꯔꯤ ꯂꯥꯛꯇꯣꯏꯅꯦꯕ ꯄꯨꯡ ꯑꯃꯃꯨꯛꯇꯤ ꯆꯪꯍꯟꯅꯕꯗꯣ ꯊꯝꯗꯧꯅꯦ ꯍꯥꯏꯕ ꯑꯗꯨ ꯇꯧꯗꯦꯕ ꯃꯤ ꯃꯈꯩꯁꯦ ꯀꯩ ꯍꯥꯏꯅꯤ ꯉꯥꯡꯅꯕ ꯈꯤꯇꯪ ꯂꯣꯏꯅ ꯋꯥꯕꯗꯣ ꯇꯧꯋꯦꯕꯀꯣ ꯈꯤꯇꯪ ꯍꯥꯏꯕꯒ ꯈꯪꯗꯕꯗꯣ꯫ ꯑꯗꯨꯃꯥꯏꯅ ꯁꯨꯝ ꯇꯧꯋꯦ ꯑꯗꯩ ꯌꯥꯝ ꯀꯟꯅꯁꯨ ꯍꯥꯏ ꯌꯥꯗꯦꯗꯅꯀꯣ ꯁꯨꯝ ꯍꯥꯏꯗꯤ ꯈꯪꯗꯦ ꯑꯗꯨꯝ ꯄ꯭ꯔꯥꯏꯚꯦꯠꯅꯤꯅ ꯃꯤꯅ ꯅꯨꯡꯁꯤ ꯁꯤꯕꯤꯗ꯭ꯔꯒꯗꯤ ꯑꯃꯨꯛ ꯆꯪꯉꯣꯏꯗꯣꯏꯅꯤꯗꯣ ꯑꯗꯨꯅ ꯑꯗꯨꯝ ꯌꯥꯅ ꯌꯥꯅꯕ ꯇꯧꯕ ꯍꯥꯏꯗꯨꯅ ꯌꯥꯅ ꯌꯥꯅ ꯇꯧꯕꯗꯨꯗꯁꯨ ꯑꯃꯨꯛ ꯗꯝ ꯂꯣꯏꯕ ꯁꯣꯝꯗꯗꯤ ꯑꯗꯨ ꯃꯣꯏꯅꯁꯨ ꯈꯔ ꯈꯪꯕꯤꯕ ꯑꯣꯏꯔꯗꯤ ꯐꯗꯧꯅꯦꯕ ꯑꯗꯨꯅꯤꯗ ꯑꯗꯨꯃꯥꯏꯅ ꯇꯧꯕꯩꯅꯦ꯫
ꯎꯝ ꯑꯗꯨꯅꯦ ꯀꯩꯅꯣ ꯇꯧꯋꯦ ꯍꯥꯏꯗꯤ ꯃꯤ ꯃꯈꯩꯁꯤꯅꯦ ꯑꯦ ꯊꯦꯡ ꯕ ꯑꯣꯏꯔꯗꯤ ꯀꯩꯅꯣ ꯇꯧꯋꯦ ꯉꯁꯤꯗꯤ ꯈꯤꯇꯪ ꯊꯦꯡꯉꯦ ꯍꯥꯏꯔꯗꯤ ꯃꯣꯏꯕꯨꯗꯤ ꯅꯥꯕꯒꯤꯕꯨꯗꯤ ꯑꯣꯏꯔꯝꯕꯁꯨ ꯌꯥꯏꯀꯣ ꯌꯥꯕꯕꯨꯗꯤ ꯑꫭꯏ ꯑꫭꯏ ꯅꯥꯕ ꯅꯥꯕ ꯍꯥꯏꯁꯤꯗꯃꯛꯇꯣ ꯗꯣꯛꯇꯔꯅꯥ ꯆꯠꯂꯒꯗꯤ ꯐꯩꯗꯅꯀꯣ ꯗꯣꯛꯇꯔ ꯂꯥꯛꯀꯩ ꯂꯥꯛꯑꯒ ꯌꯦꯡ ꯑꯗꯣ ꯃꯁꯥꯅꯁꯨ ꯈꯪꯒꯗꯝꯅꯤꯗ ꯈꯤꯇꯪ ꯊꯦꯡꯕ ꯑꯣꯏꯇꯥꯔꯒꯗꯤ ꯑꯦꯁ ꯑꯩꯅ ꯆꯠꯂꯤꯕ ꯇꯥꯏꯃꯤꯡ ꯁꯤꯒ ꯍꯥꯏ
ꯍꯣꯏ ꯑꯗꯣ ꯐꯣꯟ ꯑꯃꯨꯛ ꯀꯟꯅ ꯇꯧꯁꯤꯜꯂꯛꯏꯀꯣ ꯑꯩ ꯑꯝꯇ ꯊꯝꯒꯤꯒꯦ꯫
ꯍꯣ ꯍꯣꯏ ꯍꯣꯏ ꯐꯔꯦ ꯐꯔꯦ ꯊꯝꯃꯦ ꯊꯝꯃꯦ꯫